ꯍꯜꯂꯣ ꯑꯣꯑꯣ ꯑꯥꯠ
ꯍꯣꯏ ꯇꯥꯏꯌꯦ ꯑꯗꯨ ꯈꯔꯗꯤ ꯁꯤꯁ ꯍꯜꯂꯣ ꯎꯝ ꯇꯥꯏ
ꯑꯧ ꯍꯜꯂꯣ
ꯇꯥꯢꯌꯦ-ꯇꯥꯢꯌꯦ ꯁꯨꯎꯝ ꯔꯤꯜꯁ ꯌꯦꯡꯉꯒ ꯂꯩꯌꯦ
ꯅꯨꯡꯉꯥꯏꯔꯦꯅꯦ
ꯅꯪꯗꯤ
ꯅꯪꯗꯤ ꯀꯗꯣꯏꯅꯣ ꯉꯥꯁꯤꯗꯤ ꯏꯃꯥꯟꯅꯕꯤꯅꯥ ꯀꯩꯅꯣ ꯎꯪꯎꯪꯝ ꯑꯥ ꯌꯣꯡꯆꯥꯛ ꯏꯟꯖꯥꯡ ꯊꯣꯡꯕꯤꯕ ꯆꯥꯏ ꯅꯪꯗꯤ
ꯌꯥꯝ ꯅꯨꯡꯉꯥꯏꯅꯦ ꯑꯩ ꯇꯤꯟꯐꯤꯁ ꯆꯥꯏꯌꯦ ꯉꯁꯤ
ꯐꯔꯦ- ꯐꯔꯦ
ꯅꯪ ꯀ꯭ꯂꯥꯁ ꯇꯤ ꯆꯠꯂꯕꯣ
ꯆꯠꯇꯦꯗꯑꯥ ꯅꯪꯗꯤ
ꯑꯩꯗꯤ ꯂꯣꯏ ꯔꯦ ꯍꯣꯏ
ꯀꯔꯝ- ꯀꯥꯟꯗ ꯂꯣꯏꯕꯒꯦ ꯂꯣꯢ ꯂꯣꯏꯌꯦꯕꯒꯦ
ꯊꯨꯅ ꯂꯣꯏꯈ꯭ꯔꯦ
ꯑꯣꯑꯣ
ꯅꯪꯗꯤ ꯀꯌꯥꯝꯋꯥꯠꯂꯤꯒꯦ
ꯊꯥ ꯑꯅꯤꯔꯛ ꯀꯨꯝꯕ ꯑꯗꯨꯗꯤ ꯗꯨꯝ ꯌꯨꯝꯗ ꯂꯩꯌꯦ ꯅꯨꯡꯉꯥꯏ ꯔꯦ ꯍꯥꯏꯕ ꯇꯥꯔꯦ
ꯑꯗꯨꯝ ꯌꯨꯝꯗ ꯗꯨꯝ ꯂꯩꯕ꯭ꯔꯥ ꯅꯪꯗꯤ
ꯍꯣꯏ
ꯑꯣ ꯀꯔꯤ ꯀꯔꯤ ꯇꯧ
ꯂꯥꯏꯔꯤꯛ ꯄꯥꯕ꯭ꯔꯥ- ꯄꯥꯗꯕ꯭ꯔꯥ ꯈꯪꯗ꯭ꯔꯦ ꯁꯨꯃꯥꯏ ꯂꯩ ꯂꯩꯔꯤ
ꯑꯥꯑꯣ ꯐꯤ ꯁꯨꯔꯒ ꯀꯔꯤꯀꯔꯤ ꯊꯕꯛꯊꯕꯛ ꯊꯕꯛ ꯆꯤꯟꯕ꯭ꯔꯥ
ꯆꯤꯟꯗꯦꯗꯥ ꯅꯨꯡꯉꯥꯏꯅ ꯇꯨꯝ ꯃꯥ ꯂꯩꯌꯦ
ꯅꯨꯡꯉꯥꯏꯔꯦ-ꯅꯨꯡꯉꯥꯏꯔꯦ
ꯍꯣꯢ
ꯌꯨꯝꯗꯤ ꯀꯔꯝꯀꯥꯟꯗ ꯍꯜꯂꯥꯛꯑꯅꯤ ꯅꯪꯗꯤ
ꯍꯥꯥꯑꯥ
ꯌꯨꯝ ꯀꯔꯝ-ꯀꯥꯟꯗ ꯍꯜꯂꯛꯑꯅꯤꯕ
ꯇꯃꯦꯡꯂꯣꯡ ꯗꯥ ꯍꯥꯢꯕ꯭ꯔꯥ
ꯍꯣꯏ ꯑꯗꯨꯕꯨꯅꯦ
ꯈ꯭ꯔꯤꯁꯃꯥꯁꯇ ꯆꯠꯀꯦꯔ ꯆꯠꯂꯣꯏꯔ ꯗꯤꯁꯥꯏꯠ ꯇꯧꯗ꯭ꯔꯤꯌꯦ ꯑꯦꯛꯖꯥꯝꯁꯨ ꯅꯦꯛꯁ ꯑ ꯖꯨꯂꯥꯏꯗ ꯍꯧꯔꯒ ꯖꯨꯂꯥꯏ ꯖꯨꯂꯥꯏꯗꯁꯨ ꯑ ꯅ ꯖꯨꯂꯥꯏ ꯅꯠꯇꯦ ꯑꯣꯒꯁꯀꯤꯁꯨ ꯂꯩꯅꯤ ꯑꯗꯨꯒ ꯅꯦꯛꯁ ꯃꯟ ꯇꯤꯜ ꯑ ꯗꯤꯁꯦꯝꯕꯔ ꯐꯥꯎ ꯂꯩ ꯑꯗꯣ ꯃꯇꯝ ꯂꯩꯇ꯭ꯔꯗꯤ ꯎꯝ ꯌꯨꯝ ꯆꯠꯂꯣꯏ
ꯈ꯭ꯔꯤꯁꯃꯥꯁꯀꯤ ꯀꯨꯝꯍꯩ ꯄꯨꯡ ꯑꯗꯨꯝ ꯉꯥꯏꯔ ꯂꯩꯕ ꯇꯥꯔꯦꯅꯦ ꯅꯨꯡꯉꯥꯏꯔꯦ ꯅꯨꯡꯉꯥꯏꯔꯦ ꯑꯩꯁꯨ ꯑꯗꯨꯝ ꯇꯧꯒꯗ꯭ꯔ ꯈꯪꯗꯦ ꯃꯇꯝ ꯂꯥꯛꯑꯒ ꯈꯪꯒꯅꯤ
ꯂꯩꯔꯗꯤ ꯑ ꯗꯤꯁꯦꯝꯕꯔꯗ ꯂꯩꯔꯗꯤ ꯑꯩꯈꯣꯏ ꯆꯔꯆ ꯆꯠꯃꯤꯟꯅꯁꯦ
ꯍꯣꯏ ꯆꯠꯃꯤꯟꯅꯁꯦ ꯆꯥꯛꯁꯨ ꯆꯥꯃꯤꯟꯅꯒ ꯆꯥꯃꯤꯟꯅꯔꯒ ꯅꯨꯡꯉꯥꯏꯔ ꯂꯩꯔꯦ ꯑꯗꯨꯝ ꯂꯣꯏꯔꯦꯅꯦ
ꯊꯦꯡꯅꯗꯕꯁꯨ ꯀꯨꯏꯔꯦ ꯑꯩꯈꯣꯏ
ꯀꯨꯏꯔꯦ ꯀꯨꯏꯔꯦ ꯌꯥꯝ ꯐꯖꯃꯜꯂꯒ ꯅꯪꯗꯤ ꯂꯩꯔꯝꯃꯅꯤ
ꯈꯪꯗꯦꯗ ꯑꯗꯨꯕꯨꯗꯤ
ꯍꯍ ꯑꯦꯛꯁꯔꯁꯥꯏꯁ ꯀꯟꯅ ꯇꯧꯔꯤꯌꯦ ꯍꯥꯏꯕ ꯄꯥꯎ ꯇꯥꯏꯑꯕ
ꯍꯥꯟ ꯅꯗꯤ ꯇꯧꯔꯕꯅꯤ ꯑꯗꯣ ꯍꯟꯗꯛꯇꯤ ꯇꯣꯛꯈ꯭ꯔꯦ ꯑꯩ
ꯀꯔꯤꯒꯤ ꯇꯧꯈꯤꯕꯅꯣ
ꯃꯇꯝ ꯈꯔ ꯑꯣ ꯃꯇꯝꯁꯨ ꯈꯔ ꯆꯤꯜꯂꯦ ꯑꯗꯨ ꯑꯗꯨꯒ ꯍꯧꯖꯤꯛ ꯍꯧꯖꯤꯛꯇꯤ ꯍꯧꯖꯤꯛ ꯍꯥꯏꯕ ꯇꯥꯕ꯭ꯔ ꯑ ꯇꯟꯁꯨ ꯇꯟꯈ꯭ꯔꯕ
ꯑꯥ ꯍꯣꯏ ꯗ ꯑꯗꯨꯝ ꯇꯟꯕ ꯃꯇꯝꯗꯤ ꯂꯩꯕꯅꯦ ꯍ ꯀꯩꯝ ꯇꯧꯅꯤꯡꯗꯕ ꯃꯇꯝ ꯀꯣ ꯑꯣ ꯃꯥꯗꯤ ꯑꯗꯨꯝ ꯅꯨꯡꯇꯤ ꯅꯨꯡꯇꯤꯒꯤ ꯂꯥꯛꯄ꯭ꯔ
ꯍꯥ
ꯃꯥꯏ ꯃꯥꯏ ꯅꯨ ꯅꯨꯡꯇꯤꯒꯤ ꯑꯗꯨꯝ ꯂꯥꯛꯄ꯭ꯔ
ꯑ ꯃꯔꯛ ꯃꯔꯛꯇꯒꯤ ꯎꯝ ꯀꯔꯤꯝ ꯂꯥꯛꯇꯕꯅꯤ
ꯍꯥ
ꯏꯁ ꯈꯪꯗꯦꯍꯦ
ꯑꯣ ꯀꯅꯥ ꯀꯅꯥꯒ ꯂꯩꯃꯤꯟꯅꯒꯦ ꯅꯪꯗꯤ
ꯏꯃꯥꯟꯅꯕꯤ ꯈꯣꯏꯒ ꯍꯣꯁꯇꯦꯜ ꯑꯃꯗ ꯂꯩꯌꯦ ꯑꯩꯈꯣꯏꯒꯤ ꯍꯣꯁꯇꯦꯜꯁꯨ ꯌꯥꯝ ꯅꯨꯡꯉꯥꯏꯕꯅꯤ
ꯑꯣ ꯊꯥꯗ ꯀꯌꯥ ꯀꯌꯥ ꯄꯤꯔꯒ ꯂꯩꯕꯅꯣ
ꯊꯥꯗ ꯂꯤꯁꯤꯡ ꯑꯃ ꯈꯛꯇꯅꯤ
ꯑꯣ ꯑꯗꯨꯗꯤ ꯌꯥꯝ ꯐꯩꯅ
ꯎꯝ ꯍꯣꯏ ꯌꯥꯝ ꯐꯔꯦ ꯅꯪꯗꯤ ꯀꯩꯗ ꯂꯩꯕ꯭ꯔꯥ
ꯑꯩꯁꯨ ꯎꯝ ꯆꯤꯡꯃꯩ ꯃꯔꯣꯡ ꯁꯋꯥꯏꯗ ꯂꯩꯕꯅꯦ ꯑꯥꯗꯨ ꯖꯒꯥꯗꯨ ꯈꯪꯏꯀꯣ
ꯎꯝ
ꯎꯝ ꯃꯔꯛ ꯃꯔꯛꯇꯗꯤ ꯀꯣꯏꯕ ꯂꯥꯛꯑꯣ
ꯍꯣꯏ ꯍꯣꯏ ꯂꯥꯛꯀꯦ ꯃꯇꯝ ꯅꯨꯪꯉꯥꯏꯕꯥ ꯀꯥꯟꯗ ꯂꯥꯛꯀꯦ
ꯎꯝ ꯎꯝ ꯂꯥꯛ ꯑꯒ ꯋꯥꯔꯤ ꯋꯥꯇꯥꯏ ꯁꯟꯅꯔꯒ ꯆꯥꯛ ꯆꯥꯃꯤꯟꯅꯔꯒ ꯂꯩꯕ ꯌꯥꯏꯅ ꯂꯥꯛꯄꯤꯌꯣ ꯍꯣꯏ꯫ ꯍꯧꯖꯤꯛꯀꯥꯟꯗꯤ ꯅꯪ ꯆꯔꯆ ꯆꯠꯄ꯭ꯔꯥ
ꯆꯠꯇꯤ ꯆꯠꯇꯦꯗ ꯃꯔꯛ ꯃꯔꯛꯇꯗꯤ ꯆꯠꯂꯦ ꯑꯗꯨ
ꯑꯣ
ꯎꯝ ꯃꯔꯛ ꯃꯔꯛ ꯈꯛꯇꯅꯤ ꯆꯠꯄ
ꯏꯪꯂꯤꯁ ꯁꯥꯔꯚꯤꯁꯇꯩꯔꯥ ꯅꯠꯇ꯭ꯔꯒꯅ ꯃꯩꯇꯩꯂꯣꯟ ꯉꯥꯡꯕ ꯆꯔꯆ ꯆꯔꯆ ꯇꯔꯥ
ꯃꯩꯇꯩꯂꯣꯟ ꯉꯥꯡꯉꯤ ꯑꯩꯅ ꯆꯔꯆ ꯆꯠꯄꯒꯤ ꯄꯥꯎꯃꯩ ꯄꯥꯎꯃꯩꯗꯁꯨ
ꯑꯣ ꯅꯨꯡꯉꯥꯏꯕ꯭ꯔꯥ ꯃꯣꯏꯒꯤ ꯆꯥꯔꯆꯇꯣ
ꯍꯣꯏ ꯅꯨꯡꯉꯥꯏꯗ
ꯎꯝ
ꯑꯗꯨꯀꯣ ꯑꯥ ꯏꯃꯥ ꯍꯣꯏꯗꯤ ꯅꯨꯡꯉꯥꯏꯔꯤꯕ꯭ꯔꯥ
ꯍꯣꯏ ꯅꯨꯡꯉꯥꯏꯔꯦ ꯅꯨꯡꯉꯥꯏꯔꯤꯗ
ꯎꯝ
ꯅꯣꯏ ꯅꯣꯏꯅꯤ ꯅꯪ ꯃꯥꯡ ꯃꯃꯥ ꯈꯣꯏꯗꯤ
ꯅꯨꯡꯉꯥꯏꯔꯒ ꯂꯩꯌꯦ
ꯑꯣ ꯌꯨꯝꯗ ꯑꯗꯨꯝ ꯂꯩꯕ꯭ꯔꯥ ꯃꯣꯏ
ꯍꯣꯏ
ꯑꯥ ꯌꯨꯝꯗꯗꯤ ꯀꯩꯅꯣ ꯎꯝ ꯋꯦꯗꯔꯒꯨꯝꯕ ꯀꯔꯤ ꯀꯔꯤ
ꯀꯔꯤ ꯍꯥꯏꯕ
ꯋꯦꯗꯔ ꯀꯃꯥꯏ ꯇꯧꯔꯤꯖꯥꯠꯂꯥ
ꯑꯥ ꯋꯦꯗꯔ ꯅꯣꯡ ꯌꯥꯝ ꯆꯨ ꯀꯟꯅ ꯆꯨꯕ ꯃꯥꯜꯂꯦ
ꯑꯣ ꯅꯪ ꯂꯩꯐꯝꯗꯤ
ꯑꯩ ꯂꯩꯐꯝꯁꯨ ꯃꯔꯛ ꯃꯔꯛꯇ ꯆꯨꯑꯦ ꯌꯥꯝꯅꯗꯤ ꯆꯨꯗꯦꯗ
ꯎꯝ
ꯂꯧꯗꯨꯗꯤ ꯑꯣꯏꯌꯦ ꯑꯗꯣ ꯅꯣꯡꯗꯤ ꯀꯟꯅ ꯆꯨꯗꯦ ꯋꯦꯗꯔꯗꯤ ꯌꯥꯝ ꯅꯨꯡꯉꯥꯏꯔꯦ
ꯑꯇꯣꯞꯄ ꯃꯐꯝꯒ ꯀꯝꯄꯦꯌꯔ ꯇꯧꯔꯒ ꯀꯣ ꯅꯨꯡꯉꯥꯏꯕ ꯅꯨꯉꯥꯏꯅꯤ ꯎꯝ ꯏꯃꯥꯟꯅꯕ ꯃꯣꯏ ꯕꯦꯠꯀ ꯃꯣꯏ ꯃꯣꯏꯕꯨꯗꯤ ꯋꯥꯔꯤ ꯁꯥꯟꯅꯕ꯭ꯔꯥ ꯁꯥꯟꯅꯕ ꯇꯣꯛꯈ꯭ꯔꯕ꯭ꯔꯥ
ꯇꯣꯛꯈ꯭ꯔꯦꯗ ꯃꯣꯏ ꯃꯣꯏꯁꯨ ꯌꯥꯝ ꯑ ꯗꯦꯜꯂꯤꯗ ꯂꯩꯕꯒꯤ ꯑꯩꯈꯣꯏ
ꯎꯝ ꯊꯕꯛ ꯆꯤꯟꯕꯖꯥꯠꯅꯤꯀꯣ ꯃꯣꯏꯁꯦ
ꯅꯣꯏꯁꯨ ꯆꯤꯟꯅꯤ
ꯎꯝ ꯅꯨꯡꯗꯥꯡꯗꯗꯤ ꯀꯩ ꯌꯦꯟꯁꯥꯡ ꯆꯥ ꯆꯥ ꯀꯦ ꯆꯥꯅꯤꯅ ꯈꯟꯕ꯭ꯔꯥ ꯀꯩ ꯊꯣꯡꯒꯦꯅ ꯈꯟꯕꯅꯣ
ꯁꯒꯣꯝ ꯁꯒꯣꯝ ꯍꯥꯏꯌꯦꯀꯣ
ꯁꯣꯏꯕꯨꯝ ꯁꯣꯏꯕꯨꯝ
ꯁꯣꯏꯕꯨꯝ ꯅꯇꯦ ꯁꯒꯣꯝ ꯁꯒꯣꯝ ꯍꯥꯏꯕ꯭ꯔꯥ ꯃꯤꯜꯛꯇꯣ ꯁꯪꯒꯣꯝ ꯎꯝ ꯊꯛꯑꯥꯒꯦ ꯆꯥꯛ ꯆꯥꯔꯣꯏ
ꯆꯥꯛ ꯆꯥꯗꯕꯤꯗ ꯑꯗꯨꯝ ꯁꯪꯒꯣꯝ ꯊꯛꯑ ꯂꯣꯏꯔꯒꯦ
ꯍꯣꯏ ꯈꯔ ꯅꯣꯏꯕ ꯀꯪꯍꯜꯂꯒꯦ
ꯑꯗꯨꯝ ꯁꯪꯒꯣꯝ ꯊꯛꯑꯗꯤ ꯀꯪꯉꯦ ꯍꯥꯏꯕ꯭ꯔꯥ
ꯈꯔ ꯀꯪꯉꯅꯤ ꯍꯤ ꯍꯤ
ꯁꯪꯒꯣꯝ ꯆꯨꯝꯅ ꯑꯣꯏꯕ ꯄꯣꯠꯅꯤꯗ ꯑꯗꯨ ꯑꯣꯏꯔꯁꯨ
ꯑꯥ
ꯆꯥꯛꯆꯥꯗ꯭ꯔꯗꯤ ꯈꯔ ꯐꯥꯒꯦꯔꯥ ꯍꯣꯏ ꯐꯥꯒꯦꯔ ꯈꯜꯂꯤ ꯅꯪꯗꯤ
ꯑꯩꯗꯤ ꯑꯌꯨꯛꯀꯤ ꯌꯦꯟꯖꯥꯡꯗꯣ ꯑꯗꯨꯝ ꯅꯨꯡꯗꯥꯡꯗꯁꯨ ꯑꯗꯨꯝ ꯆꯥꯔꯅꯤ ꯊꯣ ꯡꯗꯕꯤꯗ
ꯎꯝ ꯑꯗꯨ ꯅꯪ
ꯅꯆꯦ ꯅꯠꯇꯦ ꯀꯔꯤꯅ ꯌꯪꯒꯔ ꯁꯤꯁꯇꯔꯗꯣ
ꯍꯥꯥ
ꯅꯪ ꯀꯅꯥ ꯀꯅꯥ ꯂꯩꯃꯤꯟꯅꯕ꯭ꯔꯥ
ꯑꯣ ꯑꯩꯗꯤ ꯑꯩꯒꯤ ꯏꯅꯥꯎꯅꯨꯄꯤꯒ ꯏꯅꯥꯎꯅꯨꯄꯤꯒ ꯑꯩ ꯏꯃꯥꯟꯅꯕꯤ ꯑꯃꯒ ꯑꯗꯨꯒ ꯑꯃꯁꯨ ꯂꯩꯔꯦ ꯈꯣꯏ ꯂꯩꯃꯤꯟꯅꯕꯅꯦ
ꯂꯩꯃꯤꯟꯅꯕ ꯅꯨꯡꯉꯥꯏꯕ꯭ꯔꯥ
ꯅꯨꯡꯉꯥꯏꯌꯦ ꯍꯣꯏ
ꯌꯥꯝ ꯅꯨꯡꯉꯥꯏꯕꯅꯦ
ꯃꯔꯛ ꯃꯔꯛꯇꯤ ꯃꯤ ꯐꯠꯇꯕꯁꯨ
ꯀꯩꯕ
ꯉꯥꯏꯌꯣꯀꯣ ꯉꯥꯏꯌꯣꯀꯣ
ꯍꯣꯏ ꯑꯣ ꯑꯣ ꯑꯗꯨꯗꯤ ꯅꯨꯡꯉꯥꯏꯅ ꯂꯩꯔꯣ
ꯍꯣꯏ ꯍꯣꯏ ꯅꯪꯁꯨꯀꯣ ꯃꯔꯛ ꯃꯔꯛꯇꯗꯤ ꯄꯥꯎ ꯐꯥꯎꯅꯁꯦ
ꯍꯣꯢ ꯑꯗꯨꯒ ꯃꯄꯥꯟ ꯊꯣꯛꯑ ꯑꯩꯈꯣꯏ ꯀꯔꯤ ꯀꯔꯤ ꯆꯥꯃꯤꯟꯅꯔꯒ ꯆꯥꯃꯤꯟꯅꯔꯒ ꯅꯣꯡꯃ ꯆꯠꯁꯦ
ꯍꯣꯏ ꯍꯣꯏ ꯑꯗꯨ ꯄ꯭ꯂꯥꯟ ꯇꯧꯁꯦ ꯍꯣꯏ ꯍꯣꯏ ꯅꯪꯁꯨ ꯀꯣ ꯌꯥꯝ ꯅꯨꯡꯉꯥꯏꯔꯦꯀꯣ ꯀꯣꯜ ꯇꯧꯔꯛꯄꯁꯦ
ꯍꯣꯏ ꯍꯣꯏ ꯅꯨꯡꯉꯥꯏꯔꯦ ꯅꯨꯡꯉꯥꯏꯔꯦ ꯊꯝꯃꯒꯦꯀꯣ
ꯍꯣꯏ ꯍꯣꯏ
ꯎꯝ